ꯍꯥꯏꯀꯣ ꯑꯣ
ꯎꯝ
ꯑꯗꯣ ꯀꯅꯥ ꯀꯅꯥ ꯕꯣꯜ ꯁꯥꯟꯅꯕ꯭ꯔꯥ ꯉꯁꯤ
ꯑꯁꯤꯗꯣ ꯌꯥꯝ ꯇꯤꯟꯝ ꯌꯥꯝ ꯂꯥꯛꯑꯦꯗ
ꯑꯩꯈꯣꯏꯒꯤ ꯈꯨꯟꯒꯤ ꯃꯤꯔꯥ ꯅꯠꯇ꯭ꯔꯒ
ꯃꯠꯇ ꯅꯠꯇꯦ ꯅꯠꯇꯦ ꯑꯁꯤ ꯌꯨꯅꯤꯛ ꯌꯨꯅꯤꯛ ꯑꯦꯞ ꯁꯤ ꯍꯣꯏ ꯣꯅꯥꯏꯇ ꯑꯗꯨꯝ ꯃꯈꯣꯏꯒꯤ ꯁꯦꯃꯤ ꯐꯥꯏꯅꯦꯜꯗꯣ ꯑꯗꯨꯝ ꯌꯦꯡꯂꯒ ꯑꯩꯈꯣꯏꯗꯤ ꯍꯥꯟꯈ꯭ꯔꯕꯅꯤ ꯐꯥꯏꯅꯦꯜ ꯌꯦꯡꯗꯦ ꯈꯔ ꯊꯦꯡꯗꯣꯏꯏꯀꯣ ꯃꯣꯏꯗꯣ ꯍꯥꯥ
ꯀꯅꯥꯅ ꯄꯨꯕꯤꯕ꯭ꯔꯥ ꯅꯣꯏꯕꯨ
ꯎꯝ ꯇꯊꯨ ꯏꯂꯣꯡꯄꯨꯔ
ꯁ
ꯑꯗꯨꯕꯨ ꯆꯠꯆꯩ ꯍꯥꯏꯔꯣ ꯃꯥꯗꯣ ꯐꯅꯜ ꯌꯥꯝ ꯌꯦꯡꯅꯤꯡꯉꯅꯦꯕ ꯑꯣ ꯍꯣꯏꯣꯏ ꯈꯔ ꯊꯦꯡꯕꯒꯤ ꯆꯠꯈ꯭ꯔꯁꯦ ꯍꯥꯏꯕꯒꯤ ꯃꯥꯗꯣ ꯌꯥꯝ ꯇꯥꯟꯅꯔꯒ ꯍꯟꯈ꯭ꯔꯦ
ꯁꯦꯡꯕ ꯇ ꯇꯝ ꯉꯝꯒꯅꯤ
ꯍꯣꯏꯣꯏꯗꯤ ꯐꯥꯏꯅꯥꯜ ꯌꯥꯝꯃꯤꯅꯤꯡꯉꯦꯕ ꯑꯗꯨꯕꯨ ꯐꯥꯏꯅꯥꯜ ꯃꯦꯠꯁꯨ ꯈꯔ ꯅꯨꯡꯉꯥꯏꯇꯣꯏ ꯅꯨꯡꯉꯥꯏꯇꯣꯏ ꯃꯥꯟꯗꯦ ꯍꯥꯏꯕ ꯁꯤꯦꯃꯤ ꯐꯥꯏꯅꯦꯜ ꯇ ꯀꯣ ꯎꯝ ꯑꯩꯁꯨ ꯈꯪꯗꯦ ꯌꯨꯅꯤꯤ ꯀꯥꯈ꯭ꯔꯦ ꯑꯣꯕꯨꯣꯁꯤꯅꯥꯏ ꯣꯁꯅꯥꯏꯇ ꯀꯥꯏ ꯌꯅꯤꯗ ꯁꯦꯃꯤ ꯐꯥꯏꯅꯦꯜ ꯁꯅꯏꯌꯦꯕ ꯑꯗꯣ ꯌꯨꯅꯤꯛ ꯅꯪ ꯉꯝꯈ꯭ꯔꯦ ꯑꯗꯨꯗꯨꯗ ꯀꯣꯏꯗ ꯐꯥꯏꯅ ꯀꯥꯈ꯭ꯔꯦ ꯑꯗꯨꯕꯨ ꯑꯇꯣꯞꯄ ꯇꯤꯝꯗꯨꯗꯤ ꯑꯩꯒꯤ ꯑꯩꯁꯨ ꯈꯪꯗꯦ ꯑꯗꯨꯝ ꯁꯦꯃꯤꯐꯥꯏꯅꯦꯜ ꯂꯣꯏꯕ ꯀꯥꯟꯗ ꯑꯩꯈꯣꯏꯗꯤ ꯑꯗꯨꯝ ꯆꯠꯈ꯭ꯔꯦꯅ ꯑꯗꯨꯒꯤ
ꯎꯝ
ꯍꯝ ꯑꯩꯈꯣꯏꯁꯨ ꯌꯨꯝ ꯂꯥꯛꯅꯤꯡꯕꯅ ꯂꯣꯏꯔꯦ ꯃꯇꯝ ꯐꯥꯔꯗꯤꯀꯣ ꯂ ꯌꯥꯝꯝꯒꯅꯤ
ꯍꯧꯖꯤꯛꯀꯥꯟ
ꯍꯣꯏ ꯃꯇꯝ ꯐꯠꯇꯕꯒꯤ ꯂꯥꯛꯇꯕꯅꯦ ꯂꯥꯛꯄꯗꯤ ꯌꯥꯕꯨꯗꯤ ꯌꯥꯕ ꯅꯤ ꯑꯩꯈꯣꯏ
ꯎ ꯍꯧꯖꯤꯛ ꯍꯧꯖꯤꯛ ꯖꯨꯟꯗ
ꯅꯠꯇꯦ ꯅꯠꯇꯦ ꯂꯥꯑꯣꯕ ꯌꯥꯝ ꯂꯞꯅꯤꯡꯉ ꯍꯥꯏꯕ
ꯑꯣ ꯑꯣ ꯑꯣ
ꯃꯇꯝ ꯐꯥꯔꯗꯤꯀꯣ ꯑꯩꯈꯣꯏꯁꯨ ꯂꯥꯛꯀꯅꯤ ꯑꯦ ꯂꯥꯛꯈ ꯋꯥꯡ ꯋꯥꯟ ꯇꯣꯡ ꯍꯦꯕꯂꯥ ꯁꯣꯄꯗ ꯊ
ꯑꯗꯨ ꯒꯤ ꯏꯂꯣꯗꯣ ꯍꯥꯏꯅꯣꯑ
ꯌꯥꯏꯑꯦ ꯃꯛ ꯃꯔꯛꯇꯨꯗꯤ ꯌꯥꯕꯅꯦ
ꯑꯗꯣ ꯀ ꯅꯨꯡꯉꯥꯏꯇꯕ ꯃꯥꯜꯂꯦ ꯑꯗꯣ
ꯑꯣ ꯃꯣꯏ ꯊꯔꯥꯛꯀꯣ ꯃꯥꯂꯦꯀꯣ
ꯑ ꯑꯩ ꯑꯩꯗꯣ ꯈꯔ ꯀꯤꯈ꯭ꯔꯦ
ꯀꯥꯏꯗꯦ ꯀꯥꯏꯗꯦ ꯀꯥꯏꯗ
ꯎꯝ
ꯑꯗꯨ ꯃꯔꯛꯇꯗꯤ ꯎꯄꯥꯏ ꯂꯩꯇ꯭ꯔꯗꯤ ꯌꯥꯏ ꯍꯥꯏꯕꯅꯦ
ꯎꯝ ꯑꯗꯣ
ꯍꯦꯟꯖꯤꯟ ꯂꯥꯛꯄꯒꯤꯀꯣ ꯍꯥꯏꯔꯥꯛꯄꯅꯦ ꯃꯤ ꯈꯔ ꯍꯦꯟꯖꯤꯦꯟ ꯂꯥꯛꯄꯒꯤ ꯍꯥꯏꯔꯥꯛꯅꯤ
ꯑꯩꯈꯣꯏ ꯅꯣꯏ ꯅꯣꯏꯁꯨ ꯗꯤꯁꯦꯝꯕꯔꯗꯤ ꯎꯝ ꯂꯣꯏ ꯂꯥꯛꯀꯅꯤꯀꯣ
ꯌꯣꯝ
ꯎꯝ
ꯍꯣꯏꯣꯏ ꯂꯥꯛꯇ꯭ꯔꯗꯤ
ꯑꯁ ꯑꯗꯨ ꯈꯪꯗꯦꯗ ꯎ ꯗꯤꯁꯦꯝꯕꯔꯗꯀꯣ ꯑꯩꯈꯣꯏ ꯂꯣꯏꯅꯃꯛ ꯌꯥꯎꯔ ꯍꯥꯏꯗꯤ ꯎꯝ ꯑꯁꯤ ꯦꯁ ꯍꯥꯎꯁ ꯑꯩꯉꯣꯟꯗ ꯂꯏꯌꯦꯡ ꯅꯥꯈ꯭ꯔꯥ
ꯀꯩ ꯖꯒꯥꯗ ꯂꯩꯕꯗꯨꯔꯥ
ꯑꯁ ꯑꯩꯁꯨ ꯑꯦꯛꯖꯦꯛꯇꯨꯗꯤ ꯈꯪꯗꯦ ꯑꯗꯣ ꯑꯅꯥꯎꯕ ꯌꯥꯝ ꯊꯣꯛꯑꯦꯅ ꯍ ꯁ꯭ꯋꯤꯃꯤꯡ ꯄꯨꯜ ꯍꯥꯏꯐꯝ
ꯑ ꯍ ꯍꯣꯏ
ꯑꯗꯨꯏꯗ ꯎꯝ ꯆꯠꯃꯤꯟꯅꯁꯦ ꯍꯥꯏꯔꯝꯕꯅꯦ ꯍꯣꯏ
ꯍꯣꯏ ꯌꯥꯏꯦ
ꯂꯣꯏ ꯂꯑꯗꯤ
ꯑꯗꯨꯒꯨꯝꯕ ꯄ꯭ꯂꯥꯟꯗꯨꯅꯦ ꯑꯩꯅ ꯄꯥꯝꯃꯤꯁꯦ
ꯑꯗꯨꯕꯨꯇ ꯋꯤꯟꯇꯔꯗ ꯆꯠ꯭ꯔꯗꯤ ꯑꯩꯈꯣꯏꯗꯣ ꯏꯁꯤꯡꯗꯣ ꯁꯥꯟꯅꯕ ꯉꯝꯃꯦ ꯃꯣꯏ ꯉꯝꯗꯧ ꯃꯥꯟꯗꯦ ꯈꯗꯤ
ꯑꯩꯗꯤ ꯍꯥꯏꯁꯨ ꯍꯥꯏꯗꯦ ꯏꯆꯁꯤꯡꯗꯗꯤ
ꯍꯣꯏꯣꯏ ꯑꯣ ꯍꯥꯏꯇ꯭ꯔꯁꯨ ꯑꯗꯨꯝ ꯁꯥꯟꯅꯕꯗꯤ ꯌꯥꯏꯌꯦꯅ ꯍꯣꯏ ꯂꯥꯏ ꯂꯥꯏꯒꯅꯤꯗ ꯑꯗꯨꯝ ꯑꯁꯤ ꯑꯗꯨꯏꯗꯤ ꯌꯥꯝ ꯈꯔ ꯌꯥꯝ ꯗꯤꯞ ꯑꯣꯏꯕꯁꯨ ꯅꯠꯇꯦꯅ ꯑꯗꯨꯒ ꯑꯗꯨꯝ ꯁꯥꯟꯅꯕ ꯌꯥꯒꯅꯤꯗ
ꯍꯝ
ꯑꯩꯈꯣꯏꯁꯦ ꯂꯣꯏ ꯑꯗꯨꯝ ꯑꯁꯤꯗ ꯂꯩꯒꯅꯤꯀꯣ ꯁꯤ ꯇꯝꯄꯥꯛꯇ ꯍꯥꯏꯗꯤ ꯂꯣꯛꯇꯥꯛ ꯀꯣ ꯍꯧꯖꯤꯛꯀꯥꯟ ꯐꯖꯔꯦ ꯍꯥꯏꯌꯦꯦ
ꯎꯝ ꯑꯩ ꯌꯥꯝ ꯆꯥꯅꯤꯡꯉꯦ ꯑꯗꯨꯒ ꯀꯣ ꯂꯣꯇꯥꯁ ꯂꯣꯇꯥꯖꯁꯤꯡꯕꯨꯁꯨ ꯌꯥꯝ ꯍꯦꯛꯅꯤꯡꯉꯦ ꯍꯥꯏꯕꯗꯤ
ꯌꯥꯝ ꯇꯥꯡꯉꯤ ꯍꯥꯏꯅꯦ ꯑꯗꯨ ꯑꯗꯨꯗ
ꯂꯣꯇꯥꯁ ꯍꯦꯛꯄꯗꯣ
ꯎꯝ
ꯑꯦꯛꯄꯥ ꯃꯃꯜ
ꯍꯣꯏ ꯍꯣꯏ ꯌꯦꯛꯂꯒ ꯀꯣ ꯃꯣꯏꯅꯕꯨꯛꯀꯤ ꯑꯗꯨ ꯁꯦꯝꯃꯒ ꯄꯤꯕꯅꯦꯕ ꯇꯥꯡꯉ ꯍꯥꯏ ꯑꯩꯈꯣꯏ ꯏꯁꯥꯅꯗꯤ ꯂꯥꯛꯕꯗꯣ ꯌꯥꯗꯕꯅꯦꯕ
ꯀꯕꯤ ꯌꯥꯗꯦꯕ
ꯏꯁꯥꯅ ꯍꯦꯛꯄꯗꯣ ꯌꯥꯗꯕꯅꯦꯕ ꯍꯥꯏꯗꯤ ꯏꯁꯤꯡ ꯃꯅꯨꯡ ꯗ ꯂꯥꯏꯕꯤꯒ ꯑꯩꯈꯣꯏꯗꯤ ꯍꯥꯏꯗꯦꯅꯪ ꯏꯁꯤꯡ ꯏꯁꯤꯡꯅ ꯆꯥꯕꯗꯣꯇ ꯅꯠꯇ꯭ꯔꯗꯤ ꯎꯄꯥꯏ ꯂꯩꯇꯦꯅ
ꯑꯗꯨꯝ ꯕꯣꯠꯁꯤꯡ ꯂꯥꯛꯑꯩꯅ ꯑꯗꯨ ꯆꯪꯉꯒ ꯍꯦꯛꯄ ꯌꯥꯗꯦ
ꯌꯥꯗꯦ ꯍꯤꯗ ꯇꯣꯡ꯭ꯔꯁꯨ ꯀꯣ ꯃꯤ ꯂꯩꯇ꯭ꯔꯗꯤ ꯑꯩꯈꯣꯏ ꯍꯩꯇꯦꯅ ꯃꯣꯏ ꯑꯗꯨꯝ ꯍꯦꯛꯄ ꯃꯤ ꯂꯩꯔꯒ ꯃꯣꯏ ꯕꯨꯀꯤꯦ ꯈꯣꯈꯣ
ꯎꯝ ꯑꯩꯗꯣ ꯎꯝ ꯑꯩꯅ ꯄꯥꯃꯗꯤꯀꯣ ꯎ ꯁꯅꯦꯦꯛ ꯁꯅꯦꯦꯛꯒꯨꯝꯝꯕꯁꯦꯔ ꯀꯣ
ꯑ ꯇꯥꯜꯂꯦ ꯇꯥꯜꯂꯦ ꯌꯥꯝ ꯌꯥꯝ ꯋꯥꯕꯅꯤꯀꯣ ꯑꯗꯨꯗꯣ
ꯅꯠꯇꯦ ꯑꯗꯨꯝ ꯁꯦꯠꯂꯒ ꯁꯦꯠꯂꯒꯠ ꯆꯠ ꯁꯤ ꯍꯥꯏꯕ ꯅꯠꯇꯦ ꯃꯐꯝꯗ ꯀꯣ ꯆꯠꯂꯒ ꯐꯣꯇꯣ ꯇꯣꯀꯦꯗꯃ
ꯎꯝ
ꯑꯗꯨꯝ ꯁꯤꯠꯇꯣꯏꯕ ꯏ ꯀꯅꯥꯅꯣ ꯑꯗꯨ ꯌꯥꯝ ꯅꯦꯛꯁꯒꯠ ꯆꯦ
ꯑꯩꯈꯣꯏꯒꯤ ꯐꯅꯦꯛꯒꯥ ꯅꯠꯇ꯭ꯔꯒ ꯃꯩꯇꯩꯒꯤ ꯐꯅꯦꯛ
ꯏ ꯑꯩꯈꯣꯏ ꯑꯩꯈꯣꯏꯒꯤ
ꯄꯆ
ꯑꯁꯨꯟꯅ ꯍꯥꯟꯗꯥꯏ ꯇꯎꯅꯦ ꯃꯣꯏꯒꯤ ꯃꯣꯏꯒꯤ ꯐꯅꯦꯛꯇ ꯁꯦꯠꯅꯤꯡꯕꯒꯤꯀꯣ ꯆꯩꯥꯎ ꯆꯩꯔꯥꯎꯕ ꯅꯨꯃꯤꯠꯇꯀꯣ ꯑꯩꯅ ꯐꯅꯦꯛ ꯀꯛꯇ ꯁꯦꯠꯂꯒ ꯆꯦꯡ ꯀꯥꯁꯦ ꯍꯥꯏꯕꯒꯤ ꯃꯣꯏꯗꯣ ꯅꯣꯛꯂꯒ ꯂꯩ ꯂꯩ
ꯎꯝ ꯅꯪ ꯈꯥꯡꯉꯝꯒꯅꯤꯀꯣ ꯈꯥꯡꯉꯝꯒꯅꯤꯀꯣ ꯍꯥꯏꯅ ꯃꯣꯏꯗ
ꯃꯈꯣꯏꯒꯤ ꯐꯅꯦꯛꯇꯣ ꯌꯥꯝ ꯎ ꯂ ꯌꯥꯝ ꯐꯖꯩꯌꯦ ꯍꯥꯏꯗꯤ
ꯍꯣꯏ ꯃꯣꯏꯒꯤꯗꯣ ꯎꯝ ꯁꯤꯝꯄꯥ ꯑꯣꯏꯕꯅ ꯐꯖꯩꯀꯣ
ꯎꯝ ꯑꯗꯨꯒ ꯎꯝ ꯑꯅꯥꯎꯕꯤꯁꯤꯡꯅ ꯑꯗꯨꯝꯁꯦ
ꯑꯗꯨ ꯑꯗꯨꯅꯦ ꯀꯂꯔ ꯀꯂꯔꯁ ꯕ ꯐꯖ ꯃꯣꯏꯒꯤꯁꯨ ꯌꯥꯝ ꯇꯥꯡ ꯍꯪꯕꯅꯦ ꯑꯩꯈꯣꯏꯒꯤ ꯑꯗꯨꯝ ꯆꯞ ꯃꯥꯟꯅꯕꯅꯦ ꯃꯒꯤꯗꯨ
ꯑꯣ ꯃꯃꯥꯟꯁꯨ ꯃꯃꯥꯟ ꯃꯃꯥꯟꯗꯤ ꯇꯥꯡꯅꯃꯅꯤꯀꯣ
ꯍꯣꯏ ꯑꯗꯨꯝ ꯌꯦꯡꯕ ꯀꯥꯟꯗꯗꯤ ꯑꯗꯨꯝ ꯁꯤꯝꯄꯜ ꯑꯣꯏꯅ ꯑꯗꯣ ꯇꯥꯡꯕꯗꯤ ꯀꯣꯣꯟ ꯂꯣꯏꯔꯦ
ꯎꯝ ꯎꯝ ꯈꯪꯗꯦ ꯐꯅꯦꯛꯁꯤꯡꯁꯦ ꯑꯗꯨꯝ ꯇꯥꯡꯉꯒ ꯑꯩꯈꯣꯏꯒꯤꯁꯨ ꯌꯥꯝ ꯇꯥꯡꯉꯤꯅ
ꯍꯣꯏ ꯃ ꯇꯥꯡ ꯂꯥꯛꯑ ꯃꯣꯏꯒꯤꯗꯣ ꯑꯩꯈꯣꯏꯒꯤꯗꯒꯤꯀꯣ ꯍꯦꯟꯅ ꯇꯥꯡꯕꯁꯨ ꯂꯩꯥꯛꯑꯕ
ꯑꯣ ꯑꯣ ꯑ ꯈꯔ ꯀꯁꯇꯃꯥꯏꯁ ꯑꯣꯏꯕꯁꯤꯡ ꯇꯁꯤꯡ ꯇ꯭ꯋꯦꯟꯇꯤ ꯊꯥꯔꯇꯤꯁꯨ ꯑꯣꯏꯔꯝꯅꯤ
ꯑꯣ ꯑꯌꯥꯝꯕ ꯃꯣꯏꯒꯤꯗꯣ ꯍꯦꯟꯃꯦꯦꯠꯁꯨ ꯑꯣꯏꯕ ꯑꯩꯈꯣꯏ ꯑꯗꯨꯝ ꯆꯞ ꯃꯥꯟꯅꯩ ꯑꯩꯅ
ꯎꯝ ꯐꯦ ꯐꯦ ꯎꯝ ꯍ ꯄ ꯌꯦꯉ
ꯌꯦꯡꯒꯅꯤ
ꯑꯌꯛꯇ
ꯍꯣꯏ
ꯐꯥꯏꯚ ꯇ
ꯍꯣꯏ ꯌꯦꯡꯗꯣꯏꯅꯦ
ꯀꯜꯂ ꯈꯃꯤꯗꯦ
ꯌꯦꯡ꯭ꯔꯗꯤ
ꯍꯧꯒꯠꯄ ꯉꯝꯗꯣꯏ ꯃꯥꯟꯗ ꯅꯪ ꯑꯩ ꯊꯥꯖꯔꯦ
ꯑꯁ ꯑꯣꯖꯥ ꯑꯃ ꯊꯥꯝꯗꯣꯏꯅꯦ
ꯅꯠꯇ꯭ꯔꯖꯤ ꯎꯥꯏ ꯂꯩꯇꯁꯨꯦ
ꯅꯪ ꯅꯨꯄꯥꯒ ꯌꯦꯡꯗꯔ
ꯅꯠꯇꯦ ꯇꯣꯉꯥꯟ ꯇꯣꯉꯜꯂꯒ ꯌꯦꯕꯅꯦ
ꯅꯣꯏ ꯅꯣꯏꯗ ꯁꯥꯟꯅ ꯁꯅ ꯌꯦꯡꯕ
ꯍꯣꯏ
ꯅꯈꯣꯏꯒꯤꯗ ꯋꯥꯏꯐꯥꯏ ꯂꯩꯕ꯭ꯔꯥ
ꯑꯗꯨꯗꯤ ꯂꯥꯏꯕꯗꯤ ꯂꯥꯏꯌꯦ ꯑꯗꯣ ꯑꯩꯈꯣꯏꯒꯤ ꯄꯥꯁꯄꯠ ꯈꯥꯡꯗꯕ ꯃꯤꯒꯤ ꯑꯣꯏꯕꯒꯤꯀꯣ
ꯏꯁ
ꯑꯩꯈꯣꯏ ꯈꯪꯗꯦ ꯃꯣꯏꯅꯁꯨ ꯍꯥꯏꯗꯣꯛꯑꯗꯦꯕ ꯑꯗꯨꯒꯤ ꯇꯜꯂꯤ
ꯂꯩꯃꯤꯟꯅꯔꯁꯨ ꯀꯣ ꯃꯣꯏꯗꯣ
ꯎꯝ
ꯋꯥ ꯉꯥꯡꯗꯕꯅꯦꯕ
ꯑ
ꯒꯦ
ꯑꯣ
ꯇꯥꯝꯂꯦ
ꯑꯗꯨꯗꯤ ꯅꯈꯣꯏ ꯅꯆꯤꯟꯅꯥꯎꯊꯛ ꯑꯗꯨꯝ ꯂꯩꯃꯤꯟꯅꯔꯒ ꯑꯗꯨꯝ
ꯐꯥꯏꯚ ꯖꯤ ꯑꯣꯏꯕꯒꯤ ꯌꯥꯏꯑꯦ ꯑꯟꯂꯤꯃꯤꯇꯦꯠꯅꯤꯅ
ꯑꯣ ꯑꯣ ꯑꯗꯨ ꯑꯣꯁꯨꯁꯨꯕ ꯇꯥꯏꯈ꯭ꯔꯦ
ꯃꯠꯇꯦ ꯑꯩ ꯅꯥꯟꯒꯗꯨ ꯐꯥꯏꯅꯦꯕ ꯍꯥꯏꯁ ꯎꯝ
ꯁꯃꯤꯗꯤ ꯐꯁꯤꯄ ꯐ
ꯅꯥꯡꯁꯨ ꯍꯥꯏꯁꯤ ꯅꯥꯠꯇꯕ꯭ꯔꯥ
ꯇ
ꯑꯣ
ꯑꯩꯈꯣꯏꯗꯤ ꯅꯍꯥꯟꯒꯤ ꯑꯇꯩ ꯐꯣꯟꯅꯤ
ꯁꯤ ꯑꯅꯥꯎꯕ ꯂꯩꯔꯣ
ꯏꯁꯇꯣꯔꯦꯖ ꯐꯥꯎ ꯂꯥꯛꯏꯇꯗꯅ ꯀꯣ ꯑꯦꯞꯁ ꯑꯃ ꯄꯥꯏꯅꯤꯡꯉꯦꯗꯤ ꯑꯦꯁ ꯃꯥꯂ ꯇꯋꯥꯁ
ꯅꯣꯏ ꯑꯥ ꯏꯁꯀꯣꯂꯥꯔꯁꯤꯞ ꯐꯪꯉꯗꯤꯀꯣ ꯐꫭꯟ ꯁꯦꯀꯦꯟ ꯍꯦꯟ ꯑꯣꯏꯔꯁꯨ ꯐꯖꯖꯕ ꯂꯩꯌꯦꯅ ꯍꯧꯖꯤꯛ ꯀꯟꯗꯤ ꯑꯗꯨ ꯂꯩꯔꯣ ꯑꯩ ꯐꯣꯟ ꯅꯠꯇ꯭ꯔꯁꯨ ꯁꯨ ꯑꯗꯨꯝ ꯑꯇꯣꯞꯄ ꯐꯖ ꯐꯖꯕ ꯂꯩꯑꯅ ꯍꯣꯡ ꯍꯣꯡꯅ ꯄꯤꯕꯅꯦꯕ
ꯀꯦꯃꯦꯔꯥ ꯈꯔꯥ ꯈꯔꯥ ꯈꯔꯥ ꯐꯖꯕꯗꯣ ꯑꯩ ꯄꯥꯝꯃꯤ
ꯄꯩꯁꯥ ꯂꯩꯔꯗꯤ ꯑꯩꯁꯨ ꯐꯣꯟ ꯅꯥꯎꯕ ꯂꯩꯒꯦ ꯇꯧꯕꯅꯦ ꯑꯗꯣ ꯎꯄꯥꯏ ꯂꯩꯇ꯭ꯔꯦ
ꯎꯝ ꯀꯟꯗ‌ꯦ ꯏꯁ꯭ꯀꯣꯂꯔꯁꯤꯞ ꯐꯥꯎꯔꯁꯨ ꯀꫭ ꯑꯩꯗꯣ
ꯎꯝ
ꯂꯥꯏꯅꯤꯡꯉꯥꯏ ꯑꯝꯂꯩ ꯈꯪꯗꯔ‌ꯦ ꯑꯩ ꯀꯔꯤ ꯇꯩꯗꫭꯏꯅ‌ꫭ ꯑꯗꯨꯃꯥꯏꯅ ꯍꯥꯏꯔꯒ ꯑꯃꯨꯛ ꯆꯪꯅꯂꯛꯇꯒ ꯁꯥꯕ
ꯂꯥꯏꯅꯤ ꯍꯥꯏ ꯑ ꯂꯥꯏꯔ
ꯑꯩꯁꯨ ꯗꯤꯃꯥꯟ ꯇꯥꯎꯈ꯭ꯔꯦ ꯑꯩ ꯏꯅꯥꯎꯅꯨꯄꯥꯗ ꯐꯥꯕ ꯃꯨꯛ ꯂꯛꯑꯗꯤꯌꯦ ꯈꯣꯡꯎꯞ ꯂꯩꯕꯤꯌꯣꯅ ꯅꯍꯥꯟꯁꯨ ꯑꯩ ꯃꯉꯣꯟꯗ ꯂꯩꯕꯤꯑꯕ ꯑꯃ
ꯑꫭ ꯅꯪꯒꯤꯅꯥ
ꯍꯣꯏ ꯑꯗꯨꯒꯤ ꯑꯩꯅ ꯅꯪꯅ ꯐꯪꯉꯥꯗꯤ ꯑꯩꯒꯤꯁꯨ ꯂꯩꯕꯤꯌꯅ ꯍꯥꯏꯕ ꯏꯟꯅ ꯈꯣꯡꯒꯞ ꯈꫭꯡꯒꯞꯒꯤ ꯀ꯭ꯋꯥꯂꯤꯇꯤꯒꯥ ꯌꯦꯡꯉꯒ ꯃꯥꯒꯤ ꯏꯁꯀꯣꯂꯥꯔꯁꯤꯞ ꯃꯇꯨꯡ ꯏꯟꯅ ꯂꯩꯕꯤꯒꯦ ꯍꯥꯏꯌꯦ ꯃꯃꯥꯟꯗꯨꯗꯤ ꯑꯗꯣ ꯐꯥꯡꯗ꯭ꯔꯥꯗꯤ ꯀꫭ ꯐꯪꯗꯔꯥꯗꯤ ꯎꯄꯥꯏ ꯂꯩꯇꯦ ꯃꯁꯦ ꯏꯁꯀꯣꯂꯔꯁꯤꯞꯅꯤꯀꯣ ꯗꯥꯎ ꯂꯩꯇꯕ
ꯑꯣ ꯚꯦꯔꯤꯐꯥꯏ ꯇꯧꯕ꯭ꯔꯥ
ꯎꯝ ꯇꯥꯎꯗ꯭ꯔꯤ ꯍꯧꯖꯤꯛꯇꯤ
ꯑꫭ
ꯇꯥꯎꯊꯣꯛꯇ꯭ꯔꯤ ꯑꯗꯣ ꯗꯥꯎ ꯂꯩꯗꯦ ꯍꯥꯏꯕ ꯃꯥꯒꯤꯁꯦ
ꯚꯦꯔꯤꯐꯥꯏ ꯇꯧꯈ꯭ꯔꯗꯤ ꯑꯗꯨꯝ ꯁꯣꯏꯗꯅ ꯂꯥꯛꯀꯅꯤꯗ ꯇꯧꯗ꯭ꯔꯗꯤ
ꯅꯣꯏ ꯃꯣꯏ ꯑ ꯇ꯭ꯋꯦꯜꯚꯀꯤ ꯀꯣ ꯐ ꯐꯥꯏꯁꯨ ꯇꯧꯋꯦ ꯑꯗꯨꯒ ꯎꯝ ꯂꯣꯏ ꯚꯦꯔꯤꯐꯥꯏ ꯇꯧꯋꯦ ꯑꯗꯣ ꯄꯨꯂꯞ ꯀꯦꯟꯁꯟꯕ ꯑꯣ ꯂꯣꯏ ꯀꯦꯟꯁꯦꯜ ꯇꯧꯈ꯭ꯔꯕ ꯃꯣꯏ ꯀ꯭ꯂꯥꯁꯃꯦꯠ ꯂꯣꯏꯅꯁ‌ꯦ
ꯎꯝ
ꯃꯥ ꯃꯥꯁꯦ ꯗꯥꯎ ꯂꯥꯏꯇ